ꯍꯥ ꯅꯪ ꯇꯨꯝꯅꯤꯡꯉꯕ꯭ꯔꯣ ꯀꯩꯅꯣ ꯅꯈꯣꯟꯒꯗꯣ ꯑꯝꯇ ꯌꯥꯗ꯭ꯔꯦꯅꯦ
ꯀꯔꯤꯅꯣ ꯑꯗꯨꯝ ꯍꯥꯏꯔꯣꯛ ꯀꯩ ꯇꯧꯔꯒꯦ ꯀꯩ ꯗꯧꯔꯤꯒꯦ ꯀꯩ ꯗꯧꯔꯤꯒꯦ
ꯑꯣ ꯑꯩꯁꯨ ꯀꯩꯅꯣꯒꯤ ꯑ ꯑ ꯀꯔꯤ ꯀꯔꯤ ꯀꯔꯤ ꯏꯪ ꯀꯩꯅꯣꯒꯤ ꯊꯥꯎ ꯊꯥꯎꯗꯣ ꯊꯥꯎꯒꯤ ꯃꯇꯥꯡꯗ ꯑꯩꯅ ꯉꯥꯟ ꯇꯥꯃꯣꯇꯣ ꯍꯪꯒꯤꯕꯗꯣ ꯀꯃꯥꯏ ꯀꯃꯥꯏꯟ ꯇꯧꯔꯒꯦꯅ ꯍꯪꯒꯦ ꯇꯧꯕ ꯎꯝ ꯀꯩꯅꯣ ꯍꯥꯏꯔꯒ ꯑꯩꯅ ꯄꯥꯝꯃꯤꯖꯦ ꯑꯈꯣꯏ ꯍꯧꯖꯤꯛ ꯃꯅꯤꯄꯨꯔꯗ ꯅꯨꯃꯤꯠꯂꯩꯒꯤ ꯊꯥꯎ ꯄꯨꯊꯣꯛꯄ ꯑꯗꯣ ꯑꯩ ꯅꯨꯃꯤꯠꯂꯩ ꯅꯨꯃꯤꯠꯂꯩꯒꯤ ꯊꯥꯎꯖꯦ ꯄꯨꯊꯣꯛꯅꯤꯡꯉꯦꯕ ꯍꯥꯏꯗꯤ
ꯑꯥ
ꯑ ꯍꯛꯆꯥꯡꯗꯖꯨ ꯐꯕ ꯑꯗꯒꯤ ꯒꯤ ꯂꯥꯏꯔꯕ ꯑꯈꯣꯏꯒꯨꯝꯕ ꯂꯥꯏꯔꯕ ꯂꯧꯃꯤꯖꯤꯡꯗꯖꯨ ꯀꯥꯟꯅꯖꯕ
ꯍꯣꯏ
ꯑꯣꯏꯕ ꯌꯥꯗꯕ ꯑꯗꯣ ꯑ ꯅꯣꯏꯒꯤ ꯃꯄꯥꯜꯂꯝꯗꯒ ꯈꯪꯅ ꯆꯥꯟꯅꯕꯒ ꯂꯩꯕ꯭ꯔꯣ ꯍꯥꯏꯗꯤ ꯅꯨꯃꯤꯠꯂꯩꯒꯤ ꯊꯥꯎꯖꯦ ꯁꯨꯡꯗꯣꯛꯄ ꯌꯥꯅꯕ ꯃꯦꯆꯤꯟꯒꯨꯝꯕꯒ ꯊꯤꯕ
ꯈꯪꯗ꯭ꯔꯣ ꯑꯈꯣꯏ ꯃꯅꯤꯄꯨꯔꯒꯤ ꯅꯨꯃꯤꯠꯂꯩꯒꯤ ꯊꯥꯎ ꯁꯨꯝꯕꯗꯣ ꯈꯪꯗ꯭ꯔꯤꯕꯣ ꯑꯝꯇ ꯍꯟꯗꯛꯀꯤ ꯂꯣꯏꯅ ꯁꯨꯝꯕꯅꯦ ꯍꯟꯗꯛꯀꯤ ꯅꯨꯃꯤꯠꯂꯩ ꯊꯥꯕ ꯃꯌꯥꯝꯗꯣ ꯂꯣꯏꯅ ꯁꯨꯝꯒ꯭ꯔꯕꯅꯦ ꯑꯈꯣꯏ ꯃꯅꯤ ꯄꯨꯔꯗ ꯃꯦꯆꯤꯟ ꯂꯩꯔꯝꯅꯦ ꯑꯗꯨ ꯅꯨꯃꯤꯠ ꯂꯩ ꯊꯥꯎ ꯁꯨꯝꯅꯤꯡꯉꯥꯏꯒꯤ
ꯑꯦ ꯀꯥꯏ ꯃꯐꯝꯗ ꯑꯣꯏꯖꯥꯠꯅꯣꯅꯦ ꯑꯩꯗꯤ ꯈꯪꯗꯤꯑꯦ
ꯍꯩꯃꯥ ꯑꯁꯣꯅꯥꯀꯟ ꯕꯤꯁꯅꯨꯄꯨꯔ ꯁꯥꯏꯗꯠꯇꯖꯨ ꯂꯩꯕꯅꯦ ꯏꯝꯐꯥꯜ ꯏꯁꯇꯁꯨ ꯂꯩꯕꯅꯦ ꯑꯗꯒꯤ ꯎꯝ ꯀꯔꯤ ꯀꯔꯤ ꯀꯔꯤ ꯀꯔꯤ ꯅꯝꯕꯣꯜ ꯁꯥꯏꯠꯇꯣ ꯑꯗꯨꯗꯖꯨ ꯂꯩꯕꯅꯦ ꯑꯈꯣꯏ ꯊꯧꯕꯥꯜ ꯗꯤꯁꯇ꯭ꯔꯤꯛ ꯂꯣꯝꯒꯤꯁꯨ ꯂꯩꯔꯝꯕ ꯌꯥꯏꯅ ꯈꯣꯡꯖꯣꯝꯗꯒ ꯃꯌꯥꯝꯗꯣ
ꯑꯗꯣ ꯑꯩꯅ ꯍꯥꯏꯖꯦ ꯑꯗꯨꯗꯨꯅ ꯃꯣꯏꯒꯤ ꯋꯥꯅꯤꯗꯅ
ꯎꯝ ꯅꯪ ꯍꯥꯏꯗꯤ ꯗꯥꯏꯔꯦꯛ ꯃꯦꯆꯤꯟꯗꯣ ꯅꯪ ꯂꯩꯒꯦ ꯍꯥꯏꯔ ꯁꯤꯔꯕ
ꯍꯣꯏ ꯑꯗꯣ ꯑꯈꯣꯏ ꯃꯦꯆꯤꯟꯗꯣ ꯂꯩꯖꯔꯗꯤ ꯏꯁꯥꯅ ꯊꯥꯖꯔ ꯏꯁꯥꯅ ꯁꯨꯝꯖꯔꯗꯤ ꯈꯣꯏ ꯃꯥꯔꯀꯦꯠꯇ ꯄꯨꯊꯣꯛꯄꯗꯣ ꯌꯥꯝ ꯃꯤꯉꯣꯟꯗꯖꯨ ꯑꯦꯐꯣꯔꯗꯦꯕꯜ ꯄ꯭ꯔꯥꯏꯁꯇ ꯊꯥꯗꯣꯛꯄ ꯉꯝꯃꯤꯗꯅ
ꯑꯗꯨ ꯆꯞ ꯃꯥꯟꯅꯩꯌꯦ ꯑꯈꯣꯏ ꯍꯪꯒꯥꯝ ꯊꯥꯎ ꯁꯨꯡꯕꯒꯤ ꯍꯪꯒꯥꯝꯒꯤ ꯃꯦꯆꯤꯟꯗꯣ ꯈꯪ ꯑꯦ ꯃꯦꯆꯤꯟꯗꯣ ꯈꯪꯕ ꯅꯠꯇ꯭ꯔꯣ ꯍꯪꯒꯥꯝ ꯊꯥꯎ ꯁꯨꯝꯕꯩ ꯃꯦꯆꯤꯟꯗꯣ
ꯎꯝ
ꯑ ꯑꯗꯨ ꯑꯗꯨꯃꯥꯏꯅ ꯑꯗꯨꯗꯣ ꯑꯗꯨꯗꯖꯨ ꯁꯨꯡꯕ ꯌꯥꯒꯨꯝ ꯇꯧꯕꯅꯦ ꯃꯤ ꯑꯗ꯭ꯋꯥꯏ ꯁꯨꯡꯅꯕꯅꯦ
ꯑ ꯍꯪꯒꯥꯝꯒꯤ ꯊꯥꯎ ꯁꯨꯡꯕ ꯃꯦꯆꯤꯟꯗꯖꯨ ꯌꯥꯏꯑꯦꯕ
ꯑꯥ
ꯑꯗꯣ ꯑꯩꯅ ꯅꯣꯡꯃ ꯃ ꯎꯒꯤꯕꯗ ꯑ ꯊꯥꯎ ꯁꯨꯡꯕꯒꯤꯗꯣ ꯅꯨꯃꯤꯠꯂꯩ ꯃꯀꯨꯗꯣ ꯂꯣꯏ ꯈꯣꯛꯇꯣꯛ ꯄꯨꯔꯣ ꯍꯥꯏ ꯍꯥꯏꯕ꯭ꯔ
ꯈꯣꯑꯦ ꯈꯣꯑꯦ ꯈꯣꯑꯦ ꯍꯪꯒꯥꯝ ꯑꯈꯣꯏ ꯑꯍꯩꯁꯦ ꯈꯣꯏ ꯍꯪꯒꯥꯝ ꯍꯪꯒꯥꯝ ꯈꯥꯎꯔꯒ ꯍꯪꯒꯥꯝ ꯌꯥꯩꯗ꯭ꯔꯣ ꯃꯔꯨ ꯃꯔꯨ
ꯎꯝ
ꯑꯗꯨꯃꯥꯏꯅ ꯅꯨꯃꯤꯠꯂꯩꯒꯤꯖꯨ ꯅꯨꯃꯤꯠꯂꯩ ꯀꯪꯉꯀꯥꯟꯗ ꯃꯅꯨꯡꯖꯤ ꯌꯥꯕꯣꯛ ꯑꯃꯨꯕꯣꯛ ꯃꯔꯨ ꯃꯌꯥꯝꯗꯣ ꯈꯣꯏ ꯊꯝꯖꯦꯠ ꯃꯔꯨ ꯈꯣꯛꯄꯗꯣ
ꯎꯝ
ꯗꯨꯃꯥꯏꯅ ꯈꯤꯛꯊꯔꯒ ꯈꯣꯛꯊꯔꯒ ꯇꯛꯇꯣꯏꯅꯦ ꯃꯄꯥꯛ ꯃꯄꯥꯛ
ꯑꯣ ꯃꯥꯒꯤ ꯃꯀꯨꯗꯣ ꯇꯣꯉꯥꯟꯅ ꯂꯧꯊꯣꯛꯑꯒ
ꯎꯝ ꯂꯧꯊꯣꯛꯇꯣꯏꯅꯦ ꯍꯣ ꯍꯣꯏ ꯃꯔꯨꯗꯣ ꯂꯧꯊꯣꯛꯑꯦꯗꯅꯥ ꯊꯝꯖꯦꯠꯇꯒꯤ ꯃꯔꯨ ꯈꯤꯛꯊꯕꯗꯣ ꯑꯗꯨꯃꯥꯏꯟ ꯈꯤꯛꯊꯔꯦꯗꯅ ꯑꯗꯨꯒ ꯇꯧꯗꯣꯏꯕ
ꯑꯦ ꯑꯗꯨꯗꯤ ꯍꯥꯏꯗꯤ ꯊꯥꯎ ꯁꯨꯡꯕꯉꯩ ꯃꯦꯆꯤꯟꯗ ꯑꯈꯣꯏꯒꯤ ꯍꯪꯒꯥꯝꯒꯤ ꯊꯥꯎ ꯁꯨꯡꯕꯒꯤ ꯃꯦꯆꯤꯟꯗꯨꯗꯤ ꯑ ꯑꯗꯨꯒꯤ ꯃꯀꯨꯗꯨꯗꯤ ꯀꯃꯥꯏꯟ ꯈꯣꯛꯇꯣꯏꯕ ꯌꯥꯕ꯭ꯔꯣ
ꯃꯛ ꯃꯀꯨꯗꯣ ꯃꯀꯨꯗꯨ ꯌꯥꯎꯅ ꯇꯛꯈꯥꯏꯗꯨꯅꯦ ꯃꯀꯨꯖꯨ ꯌꯥꯎꯅ ꯇꯛꯈꯥꯏꯒꯤꯗꯣꯏꯅꯦ ꯈꯣꯛꯄꯅ ꯍꯦꯛꯇ ꯈꯣꯛꯇꯣꯛꯀꯗꯕ ꯅꯠꯇꯦ ꯃꯨꯀꯨꯖꯨ ꯌꯥꯎꯅ ꯑꯈꯣꯏꯅ ꯐꯧ ꯇꯛꯄ ꯀꯥꯟꯗ ꯐꯧ ꯍꯩꯖꯤꯜꯂꯒ ꯐꯧ ꯃꯀꯨꯅ ꯇꯣꯡꯉꯥꯟꯅ ꯆꯠꯈꯤꯗ꯭ꯔꯣ ꯋꯥꯏꯔꯨꯗꯨꯟ ꯇꯣꯉꯥꯟ ꯇꯔꯥ ꯆꯦꯡ ꯇꯥꯔꯛꯇ꯭ꯔꯣ ꯑꯗꯨꯃꯥꯏꯟ ꯇꯧꯗꯣꯏꯅꯦ ꯃꯣꯏꯖꯨ
ꯑꯃꯥꯏꯟ ꯇꯧꯕ ꯑꯗꯨ ꯑꯗꯨꯗꯣ ꯑꯩꯅ ꯍꯥꯏꯗꯤ ꯑꯥ ꯅꯨꯃꯤꯠꯂꯩ ꯃꯥꯒꯤ ꯃꯦꯆꯤꯟꯗꯨꯕꯨꯗꯤ ꯅꯨꯃꯤꯠꯂꯩꯒꯤ ꯃꯦꯆꯤꯟꯗꯨꯕꯨꯗꯤ ꯃꯦ ꯆꯤꯟ ꯑꯣꯏꯒꯦꯔꯥ ꯅꯠꯇꯕꯤꯗ ꯍꯪꯒꯥꯝꯒꯤꯗ ꯅꯪꯅ ꯇꯛꯄ ꯌꯥꯏ ꯍꯥꯏꯗꯣ
ꯑꯥ
ꯍꯪꯒꯥꯥꯡꯝꯒꯤꯗꯨꯗꯤ ꯀꯣꯕꯔ ꯌꯥꯎꯗꯝꯅꯤꯅ ꯀꯗꯥꯏꯗ ꯄꯥꯏꯊꯣꯔꯛꯇꯣꯏꯅꯣꯕ
ꯆꯞ ꯆꯞ ꯃꯥꯟꯅꯩ ꯃꯣꯏ ꯃꯦꯆꯤꯟꯗꯅꯦ ꯃꯣꯏꯒꯤ ꯏꯁꯝ ꯁꯝꯅ ꯍꯥꯏꯔꯕꯗ ꯑꯈꯣꯏꯅ ꯎꯝ ꯐꯧ ꯇꯛꯄ ꯀꯥꯟꯗ ꯃꯤꯆꯤꯟ ꯑꯅꯤ ꯊꯣꯛꯅ ꯍꯩꯗ꯭ꯔꯣ ꯑꯗꯨꯃꯥꯏꯅ ꯑꯈꯣꯏꯅ ꯅꯨꯃꯤꯠꯂꯩꯒꯤ ꯑꯣꯏꯍꯟꯒꯦ ꯍꯥꯏꯔ ꯀꯥꯟꯗꯅ ꯅꯨꯃꯤꯠꯂꯩꯒꯤ ꯃꯦꯆꯤꯟꯗꯣ ꯍꯥꯏꯐꯦꯠ ꯍꯥꯞ ꯇꯣꯏꯕ ꯍꯪꯒꯥꯝꯒꯤ ꯑꯣꯏꯔꯒꯅ ꯍꯥꯏꯔꯒꯅ ꯍꯪꯒꯥꯝꯒꯤ ꯃꯦꯆꯤꯟꯗ ꯍꯥꯞꯇꯣꯏꯕ ꯑꯗꯨꯃꯥꯏ ꯇꯧꯗꯣꯏꯅꯦ
ꯑꯣ ꯑꯗꯨꯗꯤ ꯑꯣ ꯑꯩꯅꯦ ꯑꯩꯅ ꯈꯜꯂꯤꯅꯦ ꯑꯩꯅ ꯃꯅꯤꯄꯨꯔꯗ ꯊꯥꯔꯤꯕ ꯅꯨꯃꯤ ꯂꯩ ꯃꯌꯥꯝꯁꯤꯕꯨ ꯀꯔꯤ ꯇꯛꯄꯖꯨ ꯌꯥꯗꯦꯗꯨ ꯀꯗꯥꯏꯗ ꯀꯔꯤ ꯇꯧꯔꯤꯅꯣ ꯈꯜꯂꯤꯖꯦ ꯃꯣꯏꯗꯤ ꯇꯛꯄ ꯌꯥꯕ ꯑꯣꯏꯔꯝꯃꯤꯗꯅ
ꯎꯝ ꯌꯥꯔꯝꯅꯤ ꯌꯥꯔꯝꯅꯤ ꯇꯛꯄ ꯅꯪ
ꯐꯦꯁ ꯐꯦꯁꯕꯨꯛꯇꯒ ꯌꯥꯝ ꯊꯥꯒꯠꯄꯅꯦ ꯎꯗ꯭ꯔꯣ ꯁꯣꯁꯦꯜ ꯃꯦꯗꯤꯌꯥꯗ ꯅꯪ ꯎꯔꯝꯃꯔꯣꯏ ꯑꯗꯨꯅꯅꯤ ꯅꯪ ꯈꯪꯉꯝꯃꯔꯣꯏ ꯌꯥꯔ ꯅꯤ ꯂꯣꯏꯅ
ꯅꯪꯒꯤ ꯅꯪ ꯑꯊꯥꯕ ꯃꯔꯨ ꯂꯩꯕ꯭ꯔꯣ ꯀꯃꯥꯏꯅꯅꯣ ꯅꯪ ꯇꯧꯒꯦ ꯈꯜꯂꯤꯖꯦ
ꯑꯩꯒꯤ ꯑꯩ ꯁꯪꯉꯝ ꯊꯥꯕꯒꯤ ꯃꯔꯨ ꯃꯌꯥꯝ ꯂꯩꯗꯣ
ꯎꯝ
ꯑꯗꯨꯗꯣ ꯊꯥꯎ ꯁꯨꯡꯗꯣꯛꯑꯒ ꯌꯨꯝꯒꯤꯖꯨ ꯆꯥꯟꯅꯗꯧꯕ ꯑꯗꯨꯒ ꯂꯩꯅꯤꯡꯕ ꯃꯤꯅ ꯂꯩꯒꯦ ꯍꯥꯏꯕ ꯃꯤꯁꯤꯡ ꯂꯩꯔꯒꯗꯤ ꯑꯗꯨꯁꯨ ꯌꯣꯟꯊꯣꯛꯈꯤꯗꯣꯏꯕ
ꯕꯣꯔꯥ ꯀꯌꯥꯃꯨꯛ ꯂꯩꯔꯤꯒꯦ ꯃꯔꯨ
ꯕꯣꯔꯥ ꯀꯨꯟꯃꯨꯛ ꯂꯩꯔꯦ
ꯑꯣ ꯌꯥꯝꯃꯦꯅꯦ ꯑꯗꯨꯗꯤ ꯑꯗꯣ ꯅꯪ ꯃꯆꯤꯟ ꯑꯊꯨꯕꯒꯤ ꯄꯥꯝꯃꯤꯔꯣ ꯀꯃꯥꯏꯅꯣ
ꯑꯊꯨꯕꯒꯤ ꯍꯥꯏꯖꯦ ꯍꯧꯖꯤꯛꯄꯨꯗꯤ ꯕꯣꯔꯥ ꯀꯨꯟꯖꯤꯕꯨꯗꯤ ꯃꯤꯒꯤ ꯃꯦꯆꯤꯟꯗ ꯑꯗꯨꯝ ꯇꯛꯊꯣꯛꯈ꯭ꯔꯒꯦꯕ ꯑꯈꯣꯏ ꯆꯥꯅ ꯊꯛꯅꯅꯕ ꯈꯣꯏ ꯁꯤꯖꯤꯟꯅꯅꯕ ꯌꯥꯌꯦꯕꯀꯣ ꯑꯗꯣ ꯑꯩꯅ ꯄꯥꯝꯃꯤꯖꯤꯅ ꯑꯩꯒꯤ ꯑꯣꯏꯅ ꯎꯝ ꯀꯣꯢꯒꯤ ꯅꯨꯃꯤꯠꯂꯩꯒꯤ ꯊꯥꯎꯖꯦ ꯑꯈꯣꯏꯒꯤ ꯆꯥꯅꯕ ꯊꯛꯅꯕ ꯄꯣꯠꯌꯥꯟ ꯌꯥꯎꯗꯕꯤꯗꯀꯣ ꯗꯥꯏꯔꯦꯛ ꯑꯁꯦꯡꯕ ꯑꯣꯏꯅ ꯄꯨꯊꯣꯛꯅꯤꯡꯕ ꯍꯥꯏꯇꯥꯥꯔꯦ
ꯑꯩ ꯑꯩ ꯄꯥꯎ ꯐꯥꯎꯅꯔꯛꯈꯤꯒꯦꯕꯀꯣ ꯍꯥꯏꯗꯤ ꯃꯦꯆꯤꯟ ꯌꯣꯟꯕꯝꯗꯣ ꯑꯈꯣꯏ ꯃꯅꯤꯄꯨꯔ ꯃꯅꯨꯡꯗ ꯂꯩꯕꯅꯦꯕꯀꯣ ꯑꯗꯨꯝ ꯀꯔꯥꯏ ꯖꯒꯥꯗꯅꯣ ꯑꯦꯛꯖꯦꯛ ꯃꯐꯝꯗꯣ ꯑꯩ ꯈꯪꯇꯣꯔꯛꯑꯒꯦ ꯑꯗꯨꯗꯨꯒ ꯅꯪ ꯅꯪꯉꯣꯟꯗ ꯄꯥꯎꯗꯣ ꯍꯥꯏꯔꯛꯑꯒꯦ ꯄꯩꯁꯥ ꯃꯃꯟ ꯀꯥꯁꯨ ꯍꯥꯡꯗꯣꯛꯄꯤꯔꯛꯑꯒꯦ ꯀꯌꯥ ꯀꯌꯥ ꯀꯌꯥ ꯂꯩ ꯈꯨꯠꯂꯤꯗꯣ ꯑꯗꯨꯗꯨꯒ ꯇꯧꯔꯒ ꯂꯩꯔꯁꯦ
ꯍꯣꯏ ꯑꯗꯨꯅꯤ ꯑꯩꯅ ꯅꯪ ꯑꯗꯨꯒꯤ ꯃꯦꯆꯤꯟꯒꯤ ꯋꯥꯔꯤꯗꯨꯗꯤ ꯅꯪꯉꯣꯟꯗ ꯇꯥꯟꯅꯔ ꯊꯣꯛꯇꯧ ꯃꯥꯟꯕ ꯑꯩꯅ ꯅꯪꯗꯤ ꯁꯣꯁꯦꯜ ꯃꯦꯗꯤꯌꯥ ꯌꯥꯝ ꯄꯥꯏꯕꯅꯤꯅ ꯀꯗꯥꯏ ꯀꯔꯤ ꯂꯩꯔꯤꯗꯣ ꯂꯣꯢ ꯈꯪꯉꯦꯕ
ꯌꯥꯏꯌꯦ ꯌꯥꯏꯌꯦ ꯑꯗꯨ ꯑꯗꯨꯝ ꯍꯪꯒꯥꯝꯒꯤ ꯁꯨꯝꯅꯤꯡꯉꯤ ꯁꯨꯡꯉꯅꯤ ꯅꯨꯃꯤꯠ ꯂꯩ ꯁꯨꯝꯅꯤꯡꯉꯦ ꯁꯨꯝꯃꯅꯤ ꯑꯗꯨꯝ ꯌꯥꯔꯦ ꯑꯗꯣ ꯌꯥꯝ ꯁꯨꯝꯅꯔꯕꯅꯦ ꯍꯧꯖꯤꯛꯀꯥꯟꯗꯤ ꯊꯥꯎꯗꯦ ꯑꯗꯨꯃꯥꯏ ꯇꯧꯔꯒ
ꯑꯗꯣ ꯅꯪ ꯅꯣꯏꯗꯤ ꯍꯧꯖꯤꯛꯇꯤ ꯀꯔꯤ ꯊꯥꯎ ꯆꯥꯒꯦ
ꯑꯈꯣꯏꯒꯤ ꯊꯥꯎꯖꯤ ꯑꯩꯈꯣꯏ ꯍꯪꯒꯥꯝ ꯊꯥꯎꯗꯣ ꯆꯥꯏꯌꯦ ꯏꯟꯖꯤꯟ ꯊꯥꯎꯗꯣ
ꯇꯨꯀꯥꯟ
ꯗꯨꯀꯥꯟꯗꯒꯤ ꯂꯧꯔꯒ ꯆꯥꯏꯌꯦ
ꯑꯗꯣ ꯅꯣꯏ ꯆꯥꯕ ꯃꯇꯝꯗ ꯀꯩꯅꯣ ꯇꯧꯗꯕ꯭ꯔꯥ ꯍꯥꯏꯕ ꯍꯥꯏꯗꯤ ꯎ ꯄꯣꯠ ꯌꯥꯟ ꯌꯥꯟꯕꯒꯤ ꯃꯑꯣꯡꯗ ꯎꯕ ꯐꯪꯗꯕ꯭ꯔꯕ
ꯑꯗꯨꯗꯤ ꯀꯩꯁꯨꯝ ꯇꯧꯗꯦ ꯊꯥꯎ ꯃꯁꯛꯇꯣ
ꯑꯈꯣꯏꯒꯤ ꯅꯣꯔꯃꯦꯜ ꯑꯗꯨꯝ ꯑꯣꯏꯌꯦꯕ
ꯑ ꯅꯣꯔꯃꯦꯜ ꯑꯗꯨꯝ ꯂꯣꯏꯌꯦ
ꯑꯩꯗꯤ ꯍꯧꯖꯤꯛꯀꯥꯟꯁꯦ ꯄꯣꯠꯌꯥꯟ ꯌꯥꯝ ꯌꯥꯎꯏ ꯈꯣꯠꯂꯦ ꯍꯥꯏꯕꯗꯨꯗ ꯑꯈꯣꯏꯒꯤ ꯑꯗꯤ ꯕꯤ ꯄꯤ ꯂꯩꯕ ꯁꯨꯒꯔ ꯂꯩꯕ ꯁꯤ ꯉꯥꯛꯇꯅꯤꯅ ꯆꯥꯕꯁꯦ ꯀꯤꯗꯤ ꯀꯤꯖꯔꯕ ꯑꯗꯨ ꯑ ꯑꯩꯅ ꯅꯨꯃꯤꯠꯂꯩ ꯈꯔ ꯂꯩꯔꯤꯁꯦ ꯁꯨꯡꯗꯣꯛꯑꯒ ꯑꯈꯣꯏ ꯆꯥꯊꯣꯛꯀꯦ ꯑꯩ
ꯎꯝ
ꯑꯗꯣ ꯃꯣꯏꯒꯤꯅꯦ ꯑꯈꯣꯏꯒꯤ ꯅꯨꯃꯤ ꯂꯩꯩꯒꯤ ꯇꯛꯄꯒꯤ ꯃꯑꯣꯡꯖꯦ ꯑꯈꯣꯏꯗꯤ ꯐꯧ ꯇꯛꯄꯗ ꯕꯣꯔꯥ ꯑꯝꯗ ꯂꯨꯄꯥ ꯁꯣꯛ ꯌꯥꯡꯈꯩ ꯀꯨꯟꯊ꯭ꯔꯥ ꯅꯤꯐꯨ ꯁꯨꯃꯥꯏꯟ ꯂꯩꯗꯅ
ꯑꯥꯡ
ꯑꯗꯣ ꯃꯣꯏꯒꯤꯗꯤ ꯀꯃꯥꯏꯅ ꯆꯠꯆꯥꯥꯅꯣ ꯈꯪꯕꯣ ꯑꯗꯨꯕꯣ
ꯑꯣ ꯃꯣꯏꯁꯨ ꯕꯣꯔꯥ ꯕꯣꯔꯥꯗ ꯆꯠꯂꯝꯒꯅꯤ ꯄꯩꯁꯥ ꯃꯃꯟ ꯑꯗꯨꯗꯣ ꯃꯣꯏꯅ ꯈꯔꯗꯤ ꯍꯦꯜꯂꯝꯒꯅꯤ ꯑꯩꯅ ꯈꯟꯕꯗ ꯍꯥꯏꯗꯤ ꯑꯃꯗꯨꯅ ꯊꯥꯎꯅꯤꯗꯅ ꯑꯃꯅ ꯊꯧꯅꯤꯗꯅ ꯑꯃꯗꯨꯅ ꯖꯣꯔꯣꯛ ꯖꯣꯔꯣꯛ ꯊꯥꯗꯔꯛꯀꯗꯣꯏꯅꯦꯕ ꯁꯤꯅ ꯃꯨꯛ ꯆꯨꯝꯕ ꯑꯗꯒꯤ ꯑꯃꯨꯛ ꯊꯥꯗꯕ ꯆꯨꯝꯊꯣꯛꯄ ꯍꯥꯏꯗꯤ ꯄ꯭ꯔꯣꯁꯦꯁꯇꯣ ꯈꯔ ꯌꯥꯝꯃꯤꯗꯅ ꯃꯥꯢꯅ
ꯎꯝ
ꯑꯗꯨꯅ ꯈꯔ ꯆꯥꯎꯔꯝꯒꯗꯧ ꯃꯥꯜꯂꯦ ꯑꯩꯅ ꯈꯟꯕꯗ ꯄꯩꯁꯥ
ꯅꯪꯒꯤ ꯋꯥꯈꯜꯗ ꯀꯌꯥꯃꯨꯛ ꯑꯣꯏꯔꯝꯗꯧ ꯃꯥꯡꯒꯦ ꯆꯥꯝꯃꯨꯛ ꯑꯣꯏꯔꯝꯗꯧ ꯃꯥꯟꯕ꯭ꯔꯣ
ꯍꯦꯜꯂꯝꯗꯧ ꯃꯥꯜꯂꯦ ꯕꯣꯔꯥ ꯑꯃꯗ ꯑꯩ ꯑꯩꯅ ꯈꯪꯕꯗ ꯊ꯭ꯔꯤ ꯍꯟꯗ꯭ꯔꯦꯗ ꯁꯨꯃꯥꯏꯅꯒ ꯌꯧꯔꯝꯗꯧ ꯃꯥꯜꯂꯦ
ꯎꯪ ꯌꯥꯝꯃꯦꯍꯦ ꯑꯗꯨꯗꯤ ꯌꯥꯝꯅ
ꯆꯥꯎꯕꯅꯤ ꯌꯥꯝꯅ ꯌꯥꯝ ꯆꯥꯎꯕꯅꯤ
ꯑꯗꯨꯅꯅꯦ ꯑꯩꯅ ꯃꯦꯆꯤꯟ ꯑꯃ ꯂꯩꯒꯦ ꯍꯥꯏꯖꯦ ꯍꯥꯏꯗꯤ ꯑꯇꯛꯐꯝꯗꯣ ꯀꯥꯏꯗꯣꯛꯈ꯭ꯔꯒ ꯑꯈꯣꯏꯅ ꯑꯃꯨꯛ ꯃꯤꯉꯣꯟꯗ ꯌꯣꯟꯕꯗꯗꯤ ꯃꯃꯟꯗꯣ ꯌꯥꯝ ꯀꯨꯏ ꯍꯣꯡꯅ ꯌꯣꯟ ꯌꯣꯟꯕ ꯉꯝꯃꯣꯏꯕ
ꯎꯝ ꯃꯣꯏꯗꯤ ꯇꯣꯏꯟ ꯇꯣꯏꯅ ꯁꯦꯡꯗꯕꯁꯨ ꯌꯥꯗꯦꯗ ꯈꯨꯠ ꯊꯥꯗ ꯗꯕ ꯌꯥꯗꯦꯕ ꯍꯥꯏꯗꯤ ꯅꯞꯁꯟꯅꯒꯤꯕꯗꯣ ꯃꯅꯨꯡꯗ ꯅꯞꯁꯜꯂ ꯂꯩꯒ꯭ꯔꯗꯤ ꯍꯌꯦꯡ ꯃꯦꯆꯤꯟꯗꯣ ꯎꯪꯉꯨ ꯌꯥꯔꯣꯏꯗꯣꯏꯅꯦꯕ ꯑꯗꯨꯗꯨꯅ ꯇꯣꯏ ꯇꯣꯏꯅ ꯁꯦꯡꯅꯕꯅꯦꯕ ꯍꯥꯏꯗꯤ ꯆꯅꯞ ꯆꯅꯞ ꯂꯥꯎꯕꯗꯣ ꯐꯧꯒꯤꯅ ꯑꯃꯨꯛ ꯀꯪꯕꯅꯤꯅ ꯖꯣꯔ ꯊꯥꯗꯣꯈ꯭ꯔꯒ ꯂꯣꯏꯔꯦꯗꯅ꯫ ꯍꯧꯖꯤꯛꯀꯤꯗꯨꯗꯤ ꯃꯍꯤ ꯇꯥꯅꯕꯅ ꯆꯅꯞ ꯆꯅꯞ ꯆꯅꯞ ꯆꯞ ꯅꯞꯄꯒ ꯇꯛꯈꯥꯏꯔꯛꯇꯣꯏꯅꯤꯗꯣ꯫ ꯑꯗꯨꯗꯨꯅ ꯐꯖꯅ ꯁꯦꯡꯗ ꯌꯥꯗꯕ꯫
ꯑꯣ ꯑꯗꯨꯗꯤ ꯃꯣꯏꯒꯤ ꯃꯦꯆꯤꯟꯗꯨꯕꯨ ꯀꯌꯥꯝ ꯌꯥꯝ ꯆꯥꯎꯖꯥꯅꯣ ꯑꯈꯣꯏꯒꯤ ꯐꯧ ꯇꯛꯄꯒꯤꯗꯨꯃꯨꯛ ꯆꯥꯎꯖꯥꯠꯂꯣ꯫
ꯎꯝ ꯗꯨꯃꯥꯏꯅ ꯆꯥꯎꯋꯦ ꯑꯗꯣ ꯃꯣꯏꯒꯤꯅ ꯁꯦꯔꯩ ꯑꯃꯈꯇꯪ ꯑꯣꯏꯕ꯫ ꯁꯦꯔꯩ ꯑꯃꯗꯨꯗ ꯇꯧꯗꯣꯏꯅꯤ꯫ ꯑꯥ ꯁꯦꯔꯩ ꯑꯃꯗꯨꯗꯅꯦ ꯍꯟꯅ ꯍꯟꯅ ꯇꯛꯇꯣꯏꯅꯤ꯫
ꯃꯣꯏꯁꯦ ꯀꯌꯥꯔꯛ ꯑꯈꯣꯏꯒꯤ ꯐꯧ ꯇꯛꯄꯒꯨꯝꯕꯗꯗꯤ ꯃꯩꯔꯛ ꯃꯥꯔꯛꯁꯨꯏꯕꯒ ꯂꯩ ꯃꯣꯏꯅ ꯀꯃꯥꯏꯅ ꯇꯧꯕ ꯆꯥꯅꯣ ꯅꯨꯃꯤꯠꯂꯩꯒꯦꯁꯤꯅ
ꯃꯣꯏꯒꯤꯗꯣ ꯈꯔ ꯑꯗꯨꯝ ꯇꯧꯔꯝꯗꯧ ꯃꯥꯜꯂꯦ꯫ ꯍꯥꯏꯗꯤ ꯃꯍꯤ ꯇꯥꯔꯛꯅ ꯇꯧꯂꯛꯀꯗꯣꯏꯅꯤ ꯌꯦꯡꯉꯣ ꯑꯃꯗꯨꯅ ꯃꯀꯨ ꯈꯣꯛꯇꯣꯔꯛꯄꯩ ꯋꯥꯅꯦꯕ ꯁꯤꯒꯤꯅ ꯃꯨꯛ ꯃꯍꯤ ꯊꯣꯛꯅꯕ ꯇꯛꯇꯣꯏꯅꯦꯕ꯫ ꯑꯗꯨꯗꯤ ꯄ꯭ꯔꯣꯁꯦꯁꯇꯣ ꯈꯔ ꯑꯗꯨꯝ ꯆꯪꯉꯗ꯭ꯔꯣ ꯃꯍꯤ ꯇꯥꯅꯕ ꯊꯛꯂꯛꯄ ꯍꯥꯏꯖꯦ꯫ ꯑꯗꯨꯅꯤꯅꯦ
ꯗꯨꯅ ꯍꯣꯏꯅꯦ ꯃꯃꯟꯖꯤꯖꯨ ꯃꯣꯏꯖꯨ ꯑꯗꯨꯃ ꯂꯣꯏ ꯃꯦꯆꯤꯟꯗꯨꯝ ꯄꯨꯊꯣꯛꯑꯒ ꯍꯤꯡꯅꯕ ꯊꯦꯡꯅꯔꯤꯅꯤꯅ ꯁꯤ ꯇꯧꯕꯗꯤ ꯁꯤ ꯑꯃꯨꯛ ꯈꯥꯏꯗꯣꯛꯈꯔꯗꯤ ꯁꯤꯃꯨꯛꯇꯤ ꯂꯧꯕ ꯌꯥꯏ ꯃꯣꯏ ꯍꯤꯡꯁꯥꯞ ꯇꯧꯔꯒꯕꯨꯗꯤ ꯂꯧꯖꯔꯤꯅꯤ ꯂꯧꯖꯕꯕꯨꯗꯤ꯫
ꯍꯣꯏ ꯑꯗꯨꯅꯦ ꯑꯗꯨꯅ ꯌꯥꯗꯕꯅꯦ ꯍꯦꯛꯇ ꯊꯕꯛ ꯑꯃ ꯇꯧꯕ ꯍꯥꯏꯖꯦ ꯄꯩꯁꯥ ꯑꯗꯨꯝ ꯆꯪꯉꯤ ꯃꯇꯝ ꯆꯪꯉꯤ꯫ ꯁꯦꯡꯉꯛꯇꯕ ꯌꯥꯔꯣꯏ꯫ ꯇꯧꯔꯛꯇꯕ ꯌꯥꯔꯣꯏ ꯁꯦꯡꯗ꯭ꯔꯗꯤ ꯑꯃꯨꯛ ꯃꯦꯆꯤꯟꯗꯣ ꯃꯨꯛ ꯕꯦꯔꯥ ꯀꯥꯁꯜꯂꯛꯇꯣꯏꯅꯤ ꯀꯥꯔꯗꯤ ꯃꯨꯛ ꯁꯦꯝꯅꯕꯗ ꯃꯨꯛ ꯄꯩꯁꯥ ꯇꯤꯡꯗꯣꯏꯅꯤ꯫ ꯑꯗꯨꯅ ꯃꯥꯗꯤ ꯇꯣꯏꯅ ꯇꯣꯏꯅ ꯁꯦꯡꯕꯤꯕ꯫ ꯌꯦꯡꯕꯤꯕ ꯁꯤꯗ ꯂꯩꯔꯦ꯫
ꯍꯣꯏ ꯑꯩ ꯅꯪꯕꯨ ꯎꯔꯤꯁꯦ ꯌꯥꯝ ꯅꯨꯡꯉꯥꯏꯔꯦ꯫
ꯐꯥꯎꯗꯣꯛꯅꯔꯛꯈꯤꯒꯦ ꯑꯗꯨꯗꯨꯒꯅꯦ ꯑꯩ ꯄꯩꯁꯥ ꯃꯃꯜꯗꯨꯅ ꯀꯌꯥ ꯀꯌꯥ ꯂꯩꯕꯅꯣ ꯈꯣꯠꯄꯅꯣ ꯑꯗꯨꯝ ꯈꯔ ꯇꯥꯊꯣꯛꯇꯥꯁꯤ ꯌꯥꯒꯗ꯭ꯔꯥ ꯈꯣꯠꯀꯗ꯭ꯔꯥ꯫ ꯍꯥꯏꯗꯤ ꯈꯤꯇꯪ ꯌꯦꯡ ꯈꯣꯠꯂꯣ ꯑꯩꯈꯣꯏꯁꯨ ꯑꯗꯨꯝ ꯍꯥꯏꯗꯤ ꯃꯤꯒꯤ ꯇꯧꯅꯕꯅꯦ ꯀꯔꯕꯥꯔ ꯇꯧꯅꯕꯅꯦ ꯍꯣꯠꯅꯕꯅꯦꯅ ꯁꯨꯃꯥꯏꯅ ꯍꯥꯏꯔꯒꯀꯣ ꯇꯧꯔꯒ ꯌꯦꯡꯉꯁꯦ ꯑꯗꯨꯒ ꯑꯩ ꯅꯉꯣꯟꯗ ꯄꯥꯎꯗꯨ ꯄꯤꯔꯛꯑꯒꯦ ꯑꯗꯨꯗꯨꯒ ꯌꯥꯔꯅꯤ ꯂꯥꯛꯑꯣꯅ ꯍꯥꯏꯔꯛꯄ ꯀꯥꯟꯗ ꯑꯗꯨꯝ ꯑꯩꯈꯣꯏꯕꯥꯅꯤ ꯆꯠꯂꯒ ꯌꯦꯡꯉꯣꯁꯦ ꯑꯗꯨꯒ ꯂꯧꯔꯁꯦ ꯌꯥꯏꯅꯀꯣ꯫
ꯍꯣꯏ ꯌꯥꯏꯑꯕꯀꯣ ꯑꯗꯨꯗꯨꯗ ꯆꯤꯟꯗꯨꯅ ꯀꯣꯟꯅ ꯂꯧꯕꯒꯤ ꯋꯥꯔꯤ ꯑꯣꯏꯅ ꯇꯧꯔꯦ ꯑꯗꯨꯒ ꯑꯩꯅ ꯍꯧꯖꯤꯛ ꯄꯥꯝꯃꯤꯁꯦ ꯕꯣꯔꯥ ꯑꯩꯁꯦ ꯕꯣꯔꯥ ꯀꯨꯟ ꯍꯥꯏꯖꯕꯅꯦ ꯇꯛꯄ ꯆꯠꯂꯁꯨ ꯒꯥꯔꯤ ꯑꯃꯗꯃꯨꯛ ꯍꯣꯟꯗꯣꯏꯅꯦꯕ꯫ ꯅꯠꯇ꯭ꯔꯥ ꯑꯗꯨꯅ ꯑꯩꯈꯣꯏ ꯁ꯭ꯋꯥꯏꯒꯤ ꯑꯅꯛꯄꯗ ꯍꯥꯏꯗꯤ ꯂꯝ ꯑꯔꯥꯞꯄ ꯍꯥꯏꯗꯤ ꯌꯦꯡꯉꯨꯅꯦ꯫ ꯑꯁꯣꯝ ꯏꯝꯐꯥꯜ ꯂꯣꯝꯗ ꯕꯤꯁꯅꯨꯄꯨꯔ ꯕꯤꯁꯦꯝꯄꯨꯔ ꯑꯗꯒꯤ ꯀꯔꯤ ꯅꯝꯕꯣꯟ ꯀꯥꯏꯗꯨꯗꯤ ꯑ ꯑꯩꯈꯣꯏꯒꯗꯤ ꯈꯥꯒ ꯋꯥ ꯑꯣꯏꯔꯦꯗꯅ꯫
ꯎꯝ
ꯑꯗꯨꯗꯨꯅ ꯄꯩꯁꯥꯗꯣ ꯒꯥꯔꯤ ꯑꯋꯥꯏꯃꯟ ꯄꯨꯊꯣꯛꯃꯟ ꯂꯣꯏ ꯈꯥꯏꯗꯣꯛꯈ꯭ꯔꯒ ꯑꯃꯨꯛ ꯑꯦ ꯂꯦꯡꯉꯣꯏꯗꯧꯕ ꯃꯥꯜꯂꯦ ꯑꯗꯨꯅ ꯍꯣꯏ ꯑꯅꯛꯄꯗ ꯂꯩꯕ꯭ꯔꯥ ꯑꯗꯨ ꯅꯪꯅ ꯈꯔ ꯑꯝꯇ ꯇꯥꯔꯛꯑꯣ ꯍꯥꯏꯗꯤ ꯑꯩꯈꯣꯏ ꯐꯧ ꯇꯛꯄꯩ ꯇꯥꯏꯞꯇ ꯇꯛꯎꯅꯕ
ꯍꯣꯏ ꯌꯥꯏ ꯌꯥꯏ ꯇꯥꯔꯛꯀꯦ
ꯃꯦꯆꯤꯟꯅꯗꯕꯤꯅꯀꯣ ꯐꯧ ꯇꯛꯄ ꯍꯥꯏꯗꯤ ꯍꯧꯖꯤꯛꯀꯤ ꯑꯗꯨꯒꯤꯗꯣ ꯇꯛꯐꯝꯗꯣ ꯊꯥꯎ ꯁꯦꯝꯅꯕ
ꯍꯣꯏ ꯃꯥꯅꯦ ꯃꯥꯅꯦ ꯑꯣ ꯑꯩ ꯁ꯭ꯋꯥꯏꯗꯁꯨ ꯍꯪꯕꯤꯔꯛꯑꯒꯦꯁꯦ ꯑꯩ ꯀꯥꯏ ꯀꯥꯏꯗ ꯀꯃꯥꯏ ꯂꯩꯔꯤ ꯅꯪ ꯀꯗꯤ ꯌꯥꯔꯗ꯭ꯔ ꯈꯣꯠꯀꯇ꯭ꯔꯥꯅ
ꯍꯣꯏ ꯑꯝꯇ ꯍꯪꯕꯤꯔꯛꯑꯣ